ꯍꯧꯖꯤꯛꯇꯤ ꯌꯥꯏꯍꯦ ꯑꯩꯅ ꯇꯧꯔꯗꯤ ꯀꯗꯤ ꯌꯥꯕ
ꯑꯩꯅ ꯆꯪꯕꯒꯤꯅꯦ ꯅꯪ ꯆꯪꯗꯕ ꯃꯥꯜꯂꯦ
ꯑꯩ ꯉꯁꯥꯏ ꯅꯪ ꯐꯥꯔꯁꯇ ꯇꯧꯔꯛꯄꯗꯣ ꯑꯗꯨꯗꯤ ꯆꯪꯗ꯭ꯔꯦ ꯑꯗꯣ ꯑꯗꯨꯗꯣ ꯃꯊꯪꯗꯗꯤ ꯆꯪꯈ꯭ꯔꯦ ꯑꯗꯨ ꯑꯣꯏꯔꯁꯨ ꯖꯣꯏꯅꯤꯡ ꯇꯧꯔꯒꯀ ꯑꯗꯨꯝ ꯌꯥꯗꯦ ꯀꯅꯤꯡ ꯀꯅꯤꯡ
ꯌꯥꯔꯦ ꯀꯩꯗꯧꯔꯤꯅꯣ
ꯀ꯭ꯔꯤꯁ ꯇꯧꯗꯦ ꯑꯁ ꯇꯦꯝꯄꯔꯁꯦ ꯇꯦꯝꯄꯔꯁꯦ ꯌꯥꯝ ꯁꯥꯎꯅꯤꯡꯉ ꯃꯥꯜꯂ ꯀꯦꯗꯧꯔꯤꯅꯣ ꯀꯥꯏꯅ ꯆꯛ ꯆꯥꯔꯦ ꯍꯣꯏ ꯑ ꯀꯔꯤꯒꯤ
ꯑꯁ ꯑꯩꯒꯤ ꯈꯣꯡ ꯌꯥꯝ ꯅꯥꯏꯌꯦꯅꯦ
ꯀꯔꯤꯒꯤꯅꯕ ꯄꯦꯔꯦꯠ ꯆꯥꯅꯤꯡꯉꯥꯏꯔ
ꯑꯩꯒꯤ ꯈꯣꯡ ꯍꯥꯏꯕꯅꯦ ꯇꯥꯔꯦ
ꯈ꯭ꯋꯥꯡꯁꯨ ꯍꯣꯏ ꯄꯦꯔꯦꯠ ꯄꯦꯔꯦ ꯈꯣꯡ ꯍꯥꯏꯕ꯭ꯔꯥ
ꯢ
ꯑꯣ ꯑꯣ ꯑꯣ
ꯈꯨꯠ ꯅꯠꯇꯕ ꯑꯩꯒꯤ ꯌꯥꯔꯦ
ꯍꯝ
ꯀꯅꯥ ꯀꯅꯥ ꯂꯩꯕꯅꯣ
ꯀꯔꯤꯔ ꯎꯁꯤꯠꯇꯃ ꯇꯧꯔꯅꯣ ꯅ ꯀꯅꯣ ꯑꯩ ꯏꯅꯥꯎ ꯑꯩ ꯏꯆꯥ ꯅꯨꯄꯤꯒ ꯂꯩꯌꯦꯦ ꯏꯅꯦ ꯣꯛꯁ ꯂꯩꯌꯦ ꯏꯣꯁꯨ ꯃꯄꯥꯟꯗ ꯂꯩꯌꯦ ꯑꯩꯈꯣꯏ ꯃꯄꯥꯇꯣꯟꯁꯨ ꯂꯩꯌꯦ ꯂꯩꯗ
ꯇꯨꯃꯤꯟꯅꯂ ꯌꯦꯅꯦ
ꯃꯤꯟꯅ ꯂꯩꯌꯦꯦ ꯍꯣꯏ ꯇꯣꯟꯁꯨ ꯀꯣ ꯑꯦ ꯌꯥꯔꯦꯗ ꯑ ꯍꯌꯦꯡꯗꯤ
ꯍꯌꯦꯡ ꯃꯨꯠꯊꯔꯣꯏ ꯈꯨꯟꯕ ꯆꯠ ꯀꯔꯣ
ꯑꯁ ꯍꯌꯦꯗꯤ ꯆꯇꯣꯃꯥꯟꯗ꯭ꯔꯦꯗ
ꯀꯥꯏꯗ ꯈꯨꯜ ꯅꯠꯇꯣ
ꯑꯁ ꯏꯊꯟꯗ ꯆꯠꯄ ꯇꯟꯕ ꯑꯩꯗꯤꯀꯣ ꯑꯩꯒꯤ ꯑꯩꯒꯤ ꯃꯔꯨꯞ ꯌꯥꯎꯗ꯭ꯔꯗꯤ
ꯀꯅꯥ ꯀꯅꯥ ꯆꯞꯅꯣ ꯉꯔꯥꯡꯒꯤ
ꯉꯔꯥꯡꯗꯣ ꯃꯃꯤꯡ ꯍꯥꯏꯔꯒꯦꯀꯣ
ꯍꯝ
ꯂꯪꯈꯣꯜꯂꯨ ꯀꯣꯡꯊꯥꯎ ꯂꯨ ꯔꯨꯠ ꯏꯕꯥꯅꯤ ꯏꯕꯥꯅꯤ ꯍꯥꯏ ꯑꯩꯈꯣꯏ ꯃꯔꯤꯗꯤ ꯆꯠꯄꯅꯦꯕ ꯍꯅꯗꯤ ꯑꯗꯣ ꯂꯧꯕꯨꯛꯇꯒꯨꯝꯃꯒ ꯃꯣꯏꯗꯤ ꯑꯁ ꯂꯩꯇ꯭ꯦ ꯍꯟꯈ꯭ꯔꯒꯦꯗ ꯍꯥꯏꯔꯒꯀꯣ ꯃꯣꯏ ꯍꯟꯈ꯭ꯔꯦ ꯃꯣꯏ ꯑꯍꯨꯝꯗꯣ ꯑꯩꯈꯣꯏ ꯀꯩꯀꯥꯎ ꯉꯝꯄꯨꯏꯗꯣ ꯀꯩꯅꯣ ꯒꯦꯂꯨꯅꯗꯣ ꯄꯥꯎꯊꯣꯟꯒꯤ ꯆꯦꯗꯣ ꯑꯗꯣ ꯑꯗꯨꯁꯨ ꯂꯥꯛꯄ ꯑꯗꯨ ꯅꯕꯥꯅꯤ ꯐꯅꯤ ꯂꯩꯔꯣ ꯑꯩꯈꯣꯏ ꯆꯠꯂꯒꯦ ꯂꯩꯇꯕꯅꯤꯅ ꯏꯟꯇꯔꯦꯁ ꯂꯩꯇꯦ ꯍꯥꯏꯌꯦ ꯃꯣꯏ ꯗꯣ ꯑꯂ ꯍꯒꯦꯅꯤ ꯃꯈ ꯈꯥꯗ ꯀꯨꯝꯃꯗꯤ ꯍꯥꯏꯔꯒ ꯑꯁ ꯏꯟꯇꯔꯦꯁ ꯂꯩꯇꯦ ꯅꯕꯥꯅꯤ ꯆꯠꯂꯣ ꯍꯥꯏꯔꯒ ꯍꯣꯏ ꯍꯣꯏ ꯏꯕꯥꯅꯤ ꯆꯠꯂꯒꯦ ꯅꯣꯏ ꯍꯜꯂꯣ ꯍꯥꯏꯔ ꯑꯩꯅꯦ ꯏꯕꯥꯅꯤ ꯆꯂꯦ ꯣ ꯌꯥ ꯃ
ꯑꯗꯨ ꯀꯅꯥꯒꯤ ꯂꯥꯎꯗꯅꯣ ꯑ
ꯒꯩꯊꯣꯟ ꯈꯣꯏꯒꯤ ꯂꯧꯁꯨ ꯍꯣꯏ ꯂꯟꯖꯦꯜ ꯈꯣꯏꯒꯤ ꯂꯧ ꯁꯨ ꯂꯩꯌꯦ ꯑꯒꯩꯊꯣꯟ ꯈꯣꯏꯗꯣ ꯂꯧ ꯃꯌꯥꯝꯃꯦ ꯔꯨꯠ ꯈꯣꯏꯒꯤ ꯂꯧꯁꯨ ꯑꯗꯨ ꯏꯁꯤꯡ ꯂꯣꯏ ꯂꯩꯈ꯭ꯔꯦ ꯑꯣ ꯃꯣꯏꯗꯤ ꯑꯗꯨꯗ ꯆꯠꯄꯅꯤꯅ ꯀꯣ ꯑꯗꯨꯃꯥꯏꯅ ꯍꯥꯏꯌꯦ ꯀꯩꯅꯣꯅ ꯀꯩ ꯀꯩ ꯀꯩ ꯀꯥꯎ ꯉꯝꯕ ꯃꯥꯅꯀꯣ ꯑꯁ ꯏꯕꯥꯅꯤ ꯈꯛꯇ ꯆꯠꯄꯁꯦ ꯁꯤ ꯅꯨꯡꯉꯥꯏꯗ ꯃꯣꯏ ꯃꯣꯏ ꯌꯥꯎꯔꯗꯤ ꯏꯕꯥꯅꯤ ꯌꯥꯝ ꯌꯥꯝ ꯈꯨꯜꯂꯔ‌ꯣꯏ ꯍꯥꯏ ꯃꯣꯏꯗꯤ ꯂꯩꯇ꯭ꯔꯦ ꯂꯩꯇ꯭ꯔꯦ ꯍꯥꯏꯔꯒ ꯆꯠꯈ꯭ꯔꯦ ꯍꯟꯕꯗꯣ ꯏꯕꯥꯅꯤꯒꯤ ꯈ꯭ꯋꯥꯏꯗꯒꯤ ꯐꯥꯕꯅꯤ ꯍꯥꯏꯌ‌ꯦ
ꯑꯗ‌ꯣ ꯅꯣꯏꯅꯤꯒꯤ ꯆꯥꯔꯥ ꯑꯅꯤ ꯐꯪꯉꯤꯅ
ꯀꯥꯎꯒ ꯃꯃꯥꯅ ꯑꯁ ꯔꯨꯠꯗꯤ ꯃꯣꯏ ꯃꯣꯏꯒꯤ ꯂꯧꯕꯨꯛꯁꯨ ꯂꯩ ꯍꯥꯏꯕ ꯀꯥꯎꯕ ꯃꯥꯜꯂꯦ ꯁꯤꯗ ꯍꯣꯏ ꯏꯁꯤꯡ ꯂꯩꯥꯏꯈ꯭ꯔꯦꯕ ꯃꯣꯏ ꯂꯧꯕꯨꯛꯁꯨ ꯎꯝ ꯇꯟ ꯇꯟꯕꯩ ꯑꯣꯏꯔ ꯅꯤꯍꯣꯏ ꯇꯜꯂꯗꯤ ꯎꯄꯥꯏ ꯂꯩꯇꯔ‌ꯦꯍꯦ
ꯍꯩꯏ
ꯋꯥꯕ꯭ꯔꯅꯦ
ꯑꯁ ꯉꯁꯤꯁꯦ ꯋꯥꯏꯑꯦ ꯑꯩꯗꯣ ꯂꯩ ꯑꯥꯐꯇꯔꯅꯨꯟꯗ ꯇꯨꯝꯅꯤꯡꯕꯗꯨ ꯇꯨꯝꯅꯤꯡꯕꯗꯨ ꯇꯨꯝꯅꯤꯡꯕꯗꯣ ꯇꯨꯝꯕꯗꯤ ꯇꯨꯝꯕꯗꯤ ꯁꯪꯗꯕ ꯑꯗꯨ ꯑꯉꯥꯡꯅ ꯌꯥꯗꯕ
ꯑꯉꯥꯡꯗꯣ ꯅꯪꯒꯤ ꯅꯅ‌ꯦꯝꯕꯣꯛ ꯃꯅꯥꯛꯇ ꯄꯤꯊꯣꯛꯔꯒ ꯈꯔ ꯇꯨꯝꯃꯨ ꯌꯥꯏꯅ
ꯇꯨꯝ ꯇꯨꯝꯈ꯭ꯔꯦ ꯑꯕꯇꯔꯅꯨꯟꯗ ꯏꯅꯦꯝꯕ‌ꯣꯛ ꯇꯨꯝꯈ꯭ꯔꯦ ꯑꯗꯨꯒꯤ ꯑꯩꯗꯤ ꯍꯥꯏꯕ ꯌꯥꯗ꯭ꯔꯦꯕ
ꯎꯄꯥꯏ ꯂꯩꯇ꯭ꯔ‌ꯦ ꯑꯗꯨꯗꯤ ꯑꯗꯨꯗꯤ ꯃꯄꯥꯟꯗ ꯃꯊꯟꯗ ꯊꯝꯕꯤꯔꯒ ꯅꯪ ꯇꯨꯝꯕ ꯌꯥꯗ꯭ꯔꯣ
ꯑ ꯃꯊꯟꯗ ꯂꯥꯏꯔꯗꯤꯀꯣ ꯃꯥꯗꯤꯀ‌ꯣ ꯑꯗꯨꯝ ꯄꯨꯔꯥ ꯌꯥꯝꯅ ꯀꯩꯅꯣ ꯇꯧꯕꯅꯦꯕ ꯅꯣꯇꯤ ꯑꯣꯏꯕꯅꯦꯕ ꯑꯗꯨꯒꯤ ꯀꯤꯗꯤ ꯀꯤꯖꯕꯀꯣ ꯃꯥ ꯇꯨꯔꯒ ꯀꯩꯅꯣ ꯑꯃꯨꯛ ꯀꯔꯤ ꯀꯔꯤꯅꯣ ꯋꯥꯏꯔ ꯀꯨꯝꯍꯜ ꯂꯩꯌꯦꯕ ꯑꯗꯨꯗꯦ ꯃ ꯃꯊꯟꯇ ꯇꯧꯔꯗꯤ ꯑꯁ ꯀꯤꯖꯕ ꯑꯗꯨꯒꯤ ꯆꯦꯛꯁꯤꯟꯗꯕ ꯌꯥꯗ꯭ꯔꯦ ꯑꯩꯈꯣꯏꯒꯤ ꯐ꯭ꯂꯣꯔꯗꯨꯁꯨ ꯌꯥꯝ ꯀꯩꯅꯣ ꯁ꯭ꯂꯤꯞꯄ꯭ꯔꯤ ꯑꯣꯏꯕ
ꯑ
ꯇꯨꯒꯅꯦ ꯃꯥ
ꯇꯥꯁꯒꯨꯝꯕ ꯇꯧꯗ꯭ꯔꯁꯨ ꯌꯥꯎꯗꯤ
ꯍꯣꯏ ꯀꯆꯥ ꯍꯥꯎꯁꯅ ꯀꯆꯥ ꯍꯥꯎꯁꯅ ꯐꯩꯌꯦ ꯇꯗ ꯅꯪ ꯍꯌꯦꯡ ꯃꯣꯔꯅꯤꯡꯗ ꯄꯨꯡ ꯇꯔꯨꯛꯇ ꯆꯠꯇꯣꯏꯔꯥ ꯃꯉꯥꯗ ꯆꯠꯇꯣꯏꯔꯥ
ꯇꯅꯤ ꯏꯗ꯭ꯔꯦ ꯍꯥꯏꯥꯎꯗꯨꯣ
ꯍꯥꯥ
ꯑꯩ ꯇꯧꯅꯤꯡꯗ꯭ꯔꯦ ꯍꯥꯏꯕꯗꯣ
ꯑꯗꯨ ꯑꯣꯏꯔꯁꯨ ꯍꯌꯦꯡ ꯆꯠꯇꯧ ꯆꯗꯧ ꯃꯥꯥꯟꯅꯅ
ꯆꯠꯅꯤꯡꯗ꯭ꯔꯦ ꯍꯥꯕ
ꯁꯕ꯭ꯔꯣ
ꯎꯝ
ꯑꯣꯜꯃꯜ ꯑꯣꯏꯃꯟꯁꯨ ꯁꯨꯗ꯭ꯔꯦ
ꯑꯦ ꯑꯩꯒꯤ ꯈꯣꯡ ꯂꯣꯏꯅ ꯅꯥꯈ꯭ꯔꯦ ꯌꯥ ꯇ꯭ꯔꯦ ꯋꯥꯟ ꯃꯟ ꯁꯗꯤꯉꯦ ꯑꯣ ꯇꯨ ꯊ꯭ꯔꯤ ꯋꯤꯛꯁ ꯂꯩꯔꯤꯅ ꯑꯁ ꯉꯥꯏꯕ ꯉꯝꯗ꯭ꯔꯦ ꯍꯥꯏꯗꯤ
ꯑꯁ ꯃꯣꯏꯗꯤ ꯀꯩꯅꯣꯗꯤ ꯄꯤꯗꯤ ꯄꯤꯒꯦꯔꯥꯁꯦ ꯎ
ꯄꯤꯔꯣꯏꯗ
ꯑꯁ ꯀꯔꯤꯒꯤ ꯑꯗꯨꯗꯤ ꯋꯥꯔꯦꯅ ꯅꯪꯗꯤ ꯅꯨꯃꯤꯠ ꯑꯅꯤ ꯑꯍꯨꯝꯗꯤ ꯋꯥꯔꯦꯅ
ꯑꯣꯏ ꯁꯅꯨ
ꯍꯥꯉꯣꯔ ꯈꯔꯗꯤ
ꯍꯉ ꯃꯥꯗ
ꯎꯝ
ꯑꯗꯣ ꯍꯧꯖꯤꯛꯀꯥꯟꯗ ꯈꯨꯟꯒꯤ ꯒꯥꯔꯤꯗ ꯆꯠꯂꯤꯕ꯭ꯔꯥꯀꯣ ꯈ꯭ꯔꯥ
ꯈꯨꯟꯒꯤ ꯒꯥꯔꯤ ꯈꯪꯗꯦ
ꯍꯝ
ꯑꯩꯗꯤ ꯒꯥꯔꯤꯒꯤ ꯃꯇꯥꯡꯗꯗꯤ ꯈꯪꯗ꯭ꯔꯦ
ꯎꯝ
ꯀꯩꯅꯣꯗ ꯍꯪꯉꯣ ꯒꯩꯔꯤꯂꯨ ꯃꯄꯥꯈꯣꯏꯗꯀꯣ ꯎ ꯑꯁ ꯏꯔꯥꯡ ꯐꯠ ꯁꯇ꯭ꯔꯤꯉꯩꯗ ꯂꯥꯛꯀꯅꯨꯗ
ꯑꯩ ꯂꯥꯛꯑꯣ ꯑꯦꯍ ꯑꯩ ꯂꯥꯛꯀꯅꯤ ꯍꯥꯏꯕ ꯅꯠꯇꯦ ꯁꯨꯝ ꯍꯪꯕꯅꯤ
ꯎꯝ
ꯐꯥꯗꯔꯁ ꯗꯦꯁꯨ ꯗꯤꯁ ꯃꯟꯗꯅꯤ ꯍꯥꯏꯌꯦ
ꯐꯥꯗꯔꯁ ꯗꯦ
ꯎꯝ
ꯐꯗꯔꯁꯗꯦꯗꯤ ꯀꯔꯤ ꯀꯩꯇ ꯃꯩꯗ ꯑꯗꯤ ꯗꯤꯁ ꯃꯟ ꯗꯦꯠ ꯀꯌꯥꯗꯔꯥ
ꯂꯥꯁꯃꯤꯗꯔ ꯎꯔꯅꯤꯗ ꯈꯪꯗꯦ ꯑꯩꯁꯨ ꯗꯤꯁ ꯃꯟꯗꯗꯤ ꯍꯥꯏꯌꯦ
ꯎꯝ ꯏꯄꯥꯒꯤꯁꯨ ꯀꯔꯤꯒꯤꯅꯣ ꯄꯤꯖꯅꯤꯡꯕꯅꯦ ꯑꯗꯣ ꯑꯁ ꯄꯩꯁꯥꯒꯤ
ꯃꯗꯔꯁ ꯗꯦꯗ ꯃꯗꯔꯁ ꯗꯦꯗꯣ ꯀꯔꯤ ꯄꯤꯕ꯭ꯔ ꯅ
ꯀꯔꯤꯁꯨ ꯄꯤꯗ꯭ꯔꯦ ꯂꯥꯁꯏꯌꯔꯗꯤ ꯑꯗꯨꯝ ꯈꯔ ꯈꯔꯗꯤ ꯄꯤꯕꯅꯦ ꯑꯗꯣ ꯍꯧꯖꯤꯛꯀꯥꯟ ꯗꯤꯁ ꯏꯌꯔꯗꯤ ꯄꯩꯁꯥ ꯑꯝꯇ ꯂꯩꯗꯕ
ꯂꯩꯔꯀꯥꯟꯗ ꯑꯃꯨꯛ ꯄꯤꯌꯨ ꯌꯥꯔꯦ
ꯎꯝ ꯆꯍꯤꯗ ꯑꯃꯈꯛꯇ ꯂꯥꯛꯑꯦ ꯑꯗꯣ ꯑꯁ ꯄꯥꯝꯃꯨꯏꯍꯦ ꯂꯩꯔꯗꯤ ꯄꯤꯅꯤꯡꯕꯅꯦꯕ
ꯎꯝ ꯆꯥꯛ ꯌꯦꯟꯁꯥꯡꯒꯨꯝꯕ ꯒꯤ ꯏꯆꯦꯁꯤꯡꯒ ꯑꯗꯨꯝ ꯂꯧꯃꯤꯟꯅꯟꯅꯔꯒ ꯑꯗꯨꯝ ꯊꯣꯡꯃꯤꯟꯅꯔꯒ ꯆꯥꯎꯅ
ꯗꯤꯁ ꯏꯌꯔꯗꯤꯀꯣ ꯁꯤꯡꯖꯨ ꯆꯥꯃꯤꯟꯅꯔꯦ ꯍꯣꯏ ꯑꯩꯒꯤ ꯑꯗꯨꯁꯨꯣ ꯑꯩꯒꯤ ꯑꯩꯒꯤ ꯄꯨꯊꯣꯛꯇꯕꯤꯗ
ꯂꯧꯔꯣ ꯑꯗꯨꯒ ꯑꯗꯨꯗ ꯐ꯭ꯔꯥꯏ ꯇꯧꯔꯒ ꯁꯤꯡꯖꯨꯒꯨꯝꯕ ꯑꯁꯤ ꯇꯧꯔꯒ ꯊꯣ ꯆꯥꯔꯒ ꯇꯨꯗ ꯅꯨꯡꯉꯥꯏꯅꯤꯗ
ꯈꯪꯗ꯭ꯔꯦ ꯄꯨꯟꯁꯤꯁꯦ ꯌꯥꯝ ꯋꯥꯏꯑꯦ ꯄꯩꯁꯥ ꯂꯩꯇ꯭ꯔꯗꯤ ꯑꯁꯦꯡꯕ ꯄꯩꯁꯥ ꯂꯩꯇ꯭ꯔꯗꯤ ꯄꯩꯁꯥꯒꯤ ꯋꯥ ꯉꯥꯡꯒꯅꯨꯗꯤ ꯍꯥꯏꯌꯦ ꯄꯩꯁꯥ ꯂꯩꯇ꯭ꯔꯁꯨ ꯃꯤ ꯐꯔꯗꯤ ꯀꯃꯥꯏꯅ ꯑꯗꯨꯝ ꯑꯗꯨꯝ ꯑꯦꯛꯖꯥꯝꯄꯜ ꯀꯔꯤ ꯀꯔꯤꯅ ꯀꯣꯆ ꯨꯀꯨꯝꯕ ꯌꯥꯝ ꯌꯥꯎꯋꯦ ꯑꯗꯣ ꯑꯩꯗꯤ ꯂꯧꯗꯦꯗ ꯃꯥꯋꯥ ꯂꯧꯗ꯭ꯔꯦ ꯁꯥ ꯂꯩꯥꯏꯗ꯭ꯔ
ꯄꯩꯁꯥꯅ ꯍ ꯑꯗꯨꯗ
ꯄꯩꯁꯥꯅ ꯍꯤꯡꯕꯅꯦꯕ ꯑꯗꯣ ꯃꯋꯥꯔꯎꯗꯦ ꯃꯣꯏꯗꯣ ꯑꯩꯒꯤ ꯇꯧꯕꯅꯤ ꯍꯣꯏ ꯄꯨꯛꯆꯦꯜ ꯐꯕ ꯐꯕꯁꯨ ꯐꯩꯌꯦ ꯄꯨꯛꯆꯦꯜ ꯐꯕꯁꯨ ꯄꯩꯁꯥ ꯄꯩꯁꯥ ꯂꯩꯇ꯭ꯔꯗꯤ ꯃꯥꯁꯨ ꯅꯨꯡꯉꯥꯏꯔꯣꯏꯕ ꯍꯦꯞꯄꯤ ꯇꯧꯔꯣꯏꯕ
ꯄꯆꯦ ꯌꯥ ꯐꯔꯒ ꯆꯥꯅꯤꯡꯉꯥꯏ ꯊꯥꯗꯩ ꯑꯃꯥꯁꯨ ꯂꯩꯇ꯭ꯔꯤꯛ ꯀꯔꯤ ꯇꯧꯋꯦꯔꯣ
ꯑꯝ ꯄꯨꯔꯥ ꯅꯤꯡ ꯀꯗꯤ ꯃꯃꯣ
ꯑꯦ ꯅꯣ ꯇꯨꯏ ꯑꯩꯈꯣꯏ ꯑꯩꯈꯣꯏꯒꯤ
ꯑꯣ ꯉꯁꯥꯏ ꯑꯩꯈꯣꯏꯗꯁꯨ ꯆꯨꯔꯝꯃꯤ ꯑꯗꯣ ꯍꯧꯖꯤ ꯆꯨꯗ꯭ꯔꯦ ꯑꯩꯅ ꯅꯣꯡ ꯆꯨꯞꯑꯣ ꯍꯥꯏꯕꯅꯤꯅ ꯅꯣꯡ ꯆꯨꯔꯗꯤ ꯇꯨꯝꯕ ꯅꯨꯡꯉꯥꯏꯑꯕꯀꯣ ꯀꯟꯅ ꯆ
ꯃꯩꯁꯦꯃꯨꯠꯇꯧ ꯃꯥꯜꯂꯤꯕꯨ
ꯃꯨꯠꯂꯣꯏꯗ
ꯅꯣꯡ ꯆꯨꯑꯦ ꯅꯨꯡꯁꯤꯠ ꯁꯤꯠꯄ ꯃꯥꯜꯂꯦ ꯈꯔꯗꯤ
ꯁꯤꯠ ꯂꯗꯤ ꯆꯂꯦꯗꯨ
ꯎꯝꯖꯤꯂꯥꯎ
ꯕꯦꯇ꯭ꯔꯤ ꯂꯩꯔ ꯑꯗꯣ
ꯂꯩꯥꯏꯌꯦ ꯍꯣꯏ ꯃꯨꯠꯊꯜꯂꯒ ꯇꯨꯝꯃꯤꯗ ꯑꯩꯈꯣꯏꯗꯤ ꯕꯦꯇ꯭ꯔꯤꯂꯩꯔꯁꯨ ꯑꯗꯣ ꯌꯥꯝꯃꯃ ꯑꯗꯣ ꯑꯉꯥꯡꯗꯤ ꯌꯥꯗꯕꯅꯦꯕ ꯆꯥꯛꯅꯤꯉꯥꯏ ꯀꯤꯕꯒꯤ
ꯑꯣ
ꯑꯃꯗꯤ ꯆꯥꯛꯈ꯭ꯔꯦꯕ ꯑꯗꯨꯒꯤ ꯍꯧꯖꯤꯛꯀ ꯉꯁꯤ ꯂꯩꯕꯗꯤ ꯅꯧꯕꯅꯦꯕ ꯑꯗꯨꯒꯤ
ꯑꯗꯨ ꯀꯌꯥ ꯀꯌꯥ ꯄꯤꯕꯔꯣ ꯃꯃꯟꯗꯣ
ꯃꯃꯣꯟ ꯈꯪꯗꯦ ꯊꯔꯇ ꯀꯦ ꯈꯗ ꯃꯣꯏ ꯍꯥꯏꯕ
ꯑꯁꯤ ꯕꯦꯇ꯭ꯔꯤꯗ ꯆꯥꯔꯖ ꯇꯧꯕꯗꯨꯔꯥ
ꯁꯣꯂꯗ ꯃꯥꯂꯦꯗ ꯑꯂꯦꯇꯔꯤꯛꯇꯁꯨ ꯃꯥꯟꯂꯦ ꯍꯣꯏ ꯍꯪꯗ ꯑꯩ ꯑꯩꯗꯤ ꯈꯪꯗ ꯇ꯭ꯋꯦꯟꯇꯤ ꯅꯠꯇ꯭ꯔꯗꯤ ꯊꯥꯔꯇꯤ ꯄꯤꯔꯝꯅꯤꯗ
ꯑꯣ ꯇ꯭ꯋꯦꯟꯇꯤꯒꯤꯁꯨ ꯌꯥꯝ ꯐꯕ ꯂꯩꯌꯦ ꯍꯥꯏꯌꯦꯦ ꯎꯝ
ꯄꯩꯁꯥꯒꯤ ꯋꯥ ꯉꯥꯛꯇꯅꯦꯕ ꯑꯩꯈꯣꯏ ꯑꯗꯨ ꯄꯩꯁꯥ ꯂꯩꯇ꯭ꯔꯗꯤ ꯍꯧꯖꯤꯛ ꯃꯝꯈ꯭ꯔꯦꯗꯅ ꯃꯩ ꯃꯨꯠ ꯗꯤ ꯃꯝꯕꯗꯨ ꯅꯨꯡꯉꯥꯏꯇ꯭ꯔꯦꯅ
ꯎꯝ ꯃꯣꯏ ꯀꯣ ꯑ ꯍꯣꯏ ꯑꯩ ꯑꯃꯥ ꯇꯧꯔꯒꯦ ꯑꯩ
ꯑꯣ ꯑꯣ ꯍꯣꯏ ꯍꯣꯏ ꯎꯝ ꯎꯝ